ꯇꯥꯔꯔꯕ
ꯑꯧ
ꯑꯩꯁꯨ ꯉꯁꯤꯗꯤ ꯋꯥꯔꯤ ꯐꯖ ꯁꯥꯡ ꯁꯥꯟꯅꯔꯦ ꯉꯁꯦ ꯀꯩꯅꯣ ꯇꯧꯋꯦ ꯑꯣ ꯉꯥ ꯌꯥꯏ ꯂꯥꯛꯑꯣꯅ ꯀꯧꯔꯛꯏꯕ ꯑꯗ ꯑꯩꯅ ꯀꯩꯅꯣ ꯇꯧꯔꯦ ꯍꯌꯦꯡ ꯌꯥꯏꯔꯒꯦ ꯑꯗꯨꯝ ꯊꯝꯖꯤꯟꯈ꯭ꯔꯣ ꯑꯩꯁꯨ ꯀꯟ ꯐꯠꯇꯦꯅ ꯍꯥꯞꯆꯜꯂꯝꯃꯕꯅꯦ ꯑꯩ
ꯑ
ꯑꯗꯨ ꯍꯨꯏꯁꯁꯨ ꯌꯝ ꯀꯟ ꯈꯣꯡꯉꯤꯅꯦ
ꯈꯣꯡꯉꯦ ꯑꯩ ꯑꯩ ꯑꯩ ꯉꯥ ꯇꯥꯎ ꯇꯥꯎꯅ ꯋꯥꯔꯤ ꯁꯥꯔꯛꯀꯦ
ꯎꯝ ꯀꯩꯁꯨ ꯀꯥꯏꯗꯦ ꯁꯥꯔꯣꯏ ꯌꯥꯏ ꯀꯩꯁꯨ ꯀꯥꯏꯗꯦ ꯌꯥꯝ ꯂꯥꯡꯕ꯭ꯔꯣ
ꯂꯥꯡꯕꯕꯨꯗꯤ ꯑꯣꯏꯗꯦ
ꯑꯣ ꯀꯩꯩꯅ ꯉꯥ ꯇꯧꯗꯣꯏꯅꯣ
ꯔꯧꯅꯦ ꯔꯧ
ꯔꯧ ꯎꯄꯨꯒꯤ
ꯑꯧ ꯑꯉꯥꯡꯒꯤꯅꯦ ꯑꯉꯥꯡꯒꯤꯥ ꯆꯥꯅꯕ ꯇꯥꯎꯕꯤꯒꯦ ꯇꯧꯕ
ꯑꯥ ꯉꯥ ꯑꯉꯥꯡ ꯃꯆꯥꯗꯤ ꯑꯗꯨꯝ ꯑꯉꯥꯡꯅꯤ ꯉꯥ ꯑꯗꯨꯝ ꯄꯤꯖꯕ ꯐꯩ ꯀꯩꯁꯨ ꯀꯥꯏꯗꯦ ꯅꯠꯇ꯭ꯔꯥ ꯃꯁꯥ ꯃꯎ ꯐꯅꯕ
ꯃꯥꯅꯤ ꯃꯥꯅꯤ ꯃꯈꯟ ꯃꯈꯜ ꯁꯤꯁꯦ ꯍꯩꯅꯍꯟꯗ ꯌꯥꯗꯦꯅꯦ ꯑꯉꯥꯡꯁꯦ
ꯑꯣ ꯑꯗꯗ ꯎꯄꯨꯒꯤ ꯔꯧꯒꯨꯝꯕꯖꯤꯗꯤ ꯆꯥꯕꯁꯦ ꯀꯌꯥ ꯐꯠꯇꯦꯗꯤ ꯀꯌꯥ ꯍꯥꯏꯅꯩ ꯀꯩ ꯀꯩꯅꯣ ꯃꯣꯏ ꯄꯨꯝꯊꯗꯅꯕ ꯑꯗꯨꯗꯝ ꯍꯥꯞꯄꯩꯗꯥꯏ ꯂꯥꯛꯇ
ꯑꯗꯨꯕꯨꯗꯤ ꯆꯨꯝꯕ ꯑꯗꯨ ꯄꯨꯔꯧꯅ ꯐꯔꯦꯅ ꯈꯜꯂꯦ ꯑꯩ ꯋꯥꯗꯗꯤ ꯍꯥꯏꯗꯤ ꯑꯩꯈꯣꯏꯒꯤ ꯂꯣꯀꯦꯜꯗ ꯀꯩꯅꯣ ꯇꯧꯕ ꯉꯥꯁꯤꯡꯁꯤꯗꯤ ꯀꯩꯅꯣ ꯌꯥꯝ ꯍꯥꯞꯄꯤꯅ ꯑꯥ ꯑꯥ ꯀꯔꯤ ꯀꯔꯤ ꯃꯆꯤꯟꯖꯥꯛ ꯄꯣꯠ ꯑ ꯄꯄ ꯌꯥꯝ ꯊꯥꯗꯕꯤ ꯈꯣꯠꯊꯕꯤ ꯇꯧꯕꯤꯗꯣ
ꯑꯝ
ꯑꯗꯨꯅ ꯍꯦꯟꯅ ꯁꯣꯛꯇꯣꯛ ꯃꯥꯟꯁꯤꯜꯂꯛꯑꯦꯕ
ꯑꯥ ꯐꯥꯝ ꯀꯩꯅꯣ ꯗꯒꯥ ꯄꯥꯠꯇꯒ ꯐꯥꯗꯕ ꯉꯥꯗꯤ ꯑꯗꯨꯝ ꯍꯥꯎꯕꯅꯤꯍꯦ ꯑꯩꯗꯤꯅꯦ ꯀꯩꯅꯣꯒ ꯌꯥꯝ ꯍꯥꯎꯏꯤꯅꯦ ꯎꯝ ꯉꯥꯄꯥꯏ ꯍꯥꯏꯕ꯭ꯔꯥ
ꯑ ꯑꯗꯨꯗꯣ ꯍꯧꯖꯤꯛꯀꯥꯅꯤ ꯑꯦꯍꯂꯥ ꯍꯥꯎꯋꯦꯅꯦ
ꯎꯝ ꯉꯥꯏꯈꯣꯅꯦ ꯅꯪꯅ ꯁꯅꯥ ꯂꯩꯛꯀꯣꯟ ꯍꯥꯏ ꯅꯤꯡꯁꯤꯡꯉꯤꯅꯦ ꯑꯩꯁꯦ ꯁꯅꯥꯁꯦ ꯍꯧꯖꯤꯛꯀꯥꯟꯁꯦ ꯁꯅꯥꯁꯦ ꯃꯃꯜꯁꯦ ꯑꯗꯨꯝ ꯇꯥꯡꯉꯦꯗꯅꯀꯣ ꯑꯇꯥꯡꯕꯗꯣ ꯃꯣꯏ ꯍꯧ ꯍꯧꯖꯤꯛꯀꯥꯟꯒꯤꯁꯦ ꯇꯥꯡ ꯂꯥꯏꯠ ꯋꯦꯠ ꯀꯥꯏꯅ ꯇꯧꯔꯒ ꯌꯥꯝ ꯀꯟꯅ ꯆꯥꯗ ꯀꯩꯗ ꯃꯌꯥꯝ ꯑꯃ ꯆꯤꯡꯅ ꯁꯥꯕꯤꯗꯣ ꯑꯗꯨꯕꯨ ꯀꯃꯥꯏꯅ ꯇꯧꯔꯤꯕꯖꯥꯠꯅꯣ ꯁꯅꯥ ꯁꯟ ꯑꯃꯅ ꯁꯅꯥꯁꯟ ꯑꯃꯅꯤꯒꯥꯏ ꯁꯟ ꯃꯉꯥꯒꯤꯅꯤꯒ ꯅꯦꯛꯀ꯭ꯂꯦꯁꯅꯤꯒꯥꯏ ꯁꯨꯝ ꯄꯥꯛꯅꯒ ꯄꯨꯊꯣꯛꯏꯗ ꯑꯗꯨ ꯑꯩꯅ ꯁꯨꯝ ꯈꯜꯂꯤꯕ ꯍꯣꯏ ꯕꯨꯗꯤ ꯐꯠꯇꯦ ꯍꯥꯏꯕꯗꯤ ꯅꯠꯇꯕ ꯀꯣ ꯑꯃꯔꯣꯝꯗꯕꯨꯗꯤ ꯁꯅꯥ ꯌꯥꯝ ꯂꯩꯖꯗꯕꯒꯤꯗꯤ ꯁꯅꯥ ꯌꯥꯝ ꯂꯩꯇꯕ ꯀꯥꯡꯕꯨꯅ ꯑꯩꯈꯣꯏꯒꯤ ꯎꯝ ꯐꯖꯅꯗꯤ ꯌꯥꯝ ꯄꯥꯛꯅꯗꯤ ꯁꯤꯅꯤꯡꯕ ꯑꯗꯨꯒ ꯁꯟꯗꯤ ꯌꯥꯝꯗꯕꯤꯗ ꯁꯥꯕ ꯃꯤ ꯑꯗꯨꯃꯩꯗꯤ ꯌꯥꯏꯑꯕꯀꯣ ꯑꯗꯨ ꯑꯩꯒꯤ ꯃꯣꯠꯅꯤ ꯀꯣ ꯁꯤꯅ ꯑꯩꯗꯤ ꯉꯁꯥꯏꯒꯤ ꯂꯤꯛ ꯃꯆꯥ ꯑꯃ ꯁꯥꯕ ꯃꯇꯝꯗ ꯁꯟ ꯃꯉꯥ ꯇꯔꯨꯛꯅ ꯑꯩꯈꯣꯏ ꯁꯥꯔꯤꯅꯦꯕ ꯑꯗꯣ ꯑꯩ ꯁꯟ ꯃꯉꯥ ꯇꯔꯨꯛꯁꯤꯅ ꯅꯦꯛꯀ꯭ꯂꯦꯁ ꯑꯄꯥꯛ ꯑꯁꯨꯝ ꯄꯥꯛꯄ ꯑꯃ ꯁꯥꯔꯒ ꯋꯦꯠꯇꯣ ꯏꯌꯥꯡ ꯌꯥꯡꯉꯝꯒꯅꯦꯕ ꯑꯗꯣ ꯑꯗꯣ ꯑꯗꯨꯃꯨꯛ ꯄꯥꯛ ꯀꯄ ꯁꯥꯕ ꯁꯅꯥꯗꯗꯤ ꯑꯃꯨꯛ ꯂꯥꯏꯠ ꯋꯦꯠꯇ ꯁꯥꯗꯕꯤꯗ ꯑꯩꯈꯣꯏ ꯈꯨꯠ ꯍꯦꯟꯃꯦꯗ ꯍꯥꯏꯒꯗ꯭ꯔꯥ ꯍꯦꯟꯃꯦꯠꯅ ꯍꯦꯟꯅ ꯈꯨꯠꯅ ꯁꯥꯕꯗꯗꯤ ꯐ ꯆꯪꯗꯣꯔꯤꯅꯦꯕ
ꯆꯪꯗꯣꯏꯅꯦ ꯆꯪꯗꯣꯏꯅꯦ
ꯑꯗꯣ ꯃꯣꯏꯒꯤ ꯁꯅꯥꯁ ꯁꯦ ꯀꯃꯥꯏꯅ ꯇꯧꯋꯤ ꯑꯩꯗꯤ ꯐꯥꯒꯤ ꯕꯔꯥꯟꯒ ꯃꯥꯜꯂꯛꯄꯒ ꯌꯥꯎꯋꯦ ꯍꯥꯏꯕ ꯃꯣꯏꯁꯦ
ꯍꯣꯏ ꯏꯃꯥꯟꯅꯕꯤꯒ ꯁꯤꯔ ꯂꯥꯛꯑꯦꯕ ꯑꯁ ꯁꯟꯅꯔꯤ ꯃꯤ ꯀ ꯍꯥꯏꯥꯏꯍ ꯑꯗꯨꯒ ꯁꯅꯥꯁꯤꯅꯅꯦ
ꯑꯥ
ꯈꯨꯆꯥꯑꯣꯎ ꯆꯥꯎ
ꯑꯥ ꯑꯣꯏ ꯃꯃꯜꯗꯤ ꯃꯣꯏꯁꯦ ꯑꯗꯨꯝ ꯑꯩꯈꯣꯏꯒꯤ ꯂꯩꯅꯔꯤ ꯃꯌꯥꯝꯁꯦ ꯑꯗꯨꯝ ꯑꯗꯨꯝ ꯑꯣꯏꯔꯝꯒꯅꯤꯗꯣ ꯁꯅꯥꯅꯤꯅ
ꯃꯥꯅꯦ ꯃꯥꯅꯦ
ꯁꯟꯗꯁꯨꯨ ꯄꯕꯅ ꯑꯗꯨꯝ ꯂꯩꯔꯝꯒꯅꯦꯕ
ꯎꯝ ꯑꯗ ꯑꯩꯗꯤ ꯄꯥꯝꯗꯦ ꯑꯩꯗꯤ ꯄꯥꯝꯗꯦ ꯑꯗꯨ ꯗꯤꯖꯥꯏꯟꯗꯨꯣ ꯈꯠꯇꯣꯛ
ꯑꯩꯈꯣꯏꯅ ꯁꯥꯕꯅ ꯄꯥꯝꯕ꯭ꯔꯥ
ꯈꯨꯠꯅ ꯁꯥꯕꯅ ꯄꯥꯝꯃꯦꯍꯦ ꯆꯤꯛ ꯆꯛ ꯆꯤꯛ ꯂꯥꯎꯅꯗꯨꯅꯦ
ꯌꯥꯝꯗ꯭ꯔꯁꯨ ꯎꯝ ꯑꯦ ꯌꯥꯝꯕ ꯎꯗ ꯌꯥꯡꯉꯤꯅꯤ ꯅꯪ ꯅꯦꯛꯀ꯭ꯂꯦꯁꯇꯣ ꯑꯄꯥꯛꯄꯗꯣ ꯉꯎꯁꯝ ꯐꯨꯟꯈꯩ ꯁꯥꯕꯗꯣ ꯄꯨꯊꯣꯔꯛꯄ ꯃꯇꯝꯗꯗꯤ ꯂꯨꯝꯒꯗꯕ ꯄꯣꯠꯇꯣ ꯏꯡ ꯌꯥꯡꯕꯨꯅꯨ ꯀ꯭ꯔꯥꯃꯨꯛ ꯌꯥꯡꯉꯗꯤ ꯁꯅꯥꯗꯣ ꯄꯥꯅ ꯏꯊꯣꯛꯈ꯭ꯔꯕꯅꯤꯅ ꯌꯥꯝꯗꯣꯏꯅꯦ ꯍꯥꯏꯕ ꯋꯥ
ꯃꯥꯅꯤ
ꯑꯗꯣ ꯁꯅꯥ ꯁꯟ ꯃꯉꯥꯒꯤ ꯂꯤꯛ ꯃꯆꯥ ꯑꯃꯒ ꯅꯦꯛꯀ꯭ꯂꯦꯁ ꯑꯃ ꯅꯦꯛꯀ꯭ꯂꯦꯁ ꯑꯃꯒ ꯃꯅꯔꯛ ꯑꯄꯥꯛꯄ ꯑꯃꯒ ꯁꯥꯗꯦ ꯑꯄꯥꯛꯄꯗꯨꯒ ꯃꯥꯒꯤ ꯋꯦꯠꯇꯣ ꯃꯥꯟꯅꯔꯛꯀꯗꯣꯏꯅꯤ ꯈꯜꯂꯣꯅꯦ ꯃꯣꯏ ꯃꯦꯆꯤꯟꯅ ꯁꯥꯕꯗꯨꯗꯤ
ꯍꯣꯏ ꯄꯩꯁꯥ ꯄꯥꯏꯖꯗꯕꯀꯣ ꯌꯥꯝ ꯁꯥꯞ ꯆꯕ ꯉꯝꯗꯕ ꯀꯥꯡꯕꯨꯒꯤꯕꯨꯗꯤꯀꯣ ꯑꯗꯨꯃꯥꯏꯅ ꯁꯥꯕꯤꯕ ꯀꯩꯁꯨ ꯀꯥꯏꯗꯦ ꯃꯌꯥꯝ ꯑꯃ ꯗꯤ ꯁꯅꯥꯗꯣ ꯃꯤꯁꯨ ꯈꯤꯇꯪ ꯃꯥꯟꯅꯅꯕ ꯇꯧꯕꯗꯣ
ꯍ ꯗꯨꯨꯞꯂꯤꯀꯦꯠ ꯑꯣ ꯗꯨꯞꯂꯤꯀꯦꯠ ꯍꯥꯏꯕꯗꯤ ꯑ ꯑꯔꯨꯄꯤ ꯑꯇꯥꯎꯕꯤ ꯁꯤꯕ ꯆꯠꯇꯧꯕꯕꯨꯗꯤ ꯅꯠꯇ꯭ꯔꯥ ꯑꯗꯤ ꯁꯔꯨꯛꯄꯨꯗꯤ ꯑꯗꯨꯃꯕꯨ ꯌꯥꯝ ꯐꯩ ꯑꯃꯔꯝꯗꯕꯨꯗꯤ ꯀꯩ ꯗꯤ ꯄꯩꯁꯥ ꯌꯥꯝ ꯄꯥꯏꯖꯗꯕ ꯑꯩꯈꯣꯏꯁꯨ ꯉꯔꯦ ꯑꯩꯈꯣꯏꯁꯨ ꯄꯩꯁꯥ ꯌꯥꯝ ꯄꯥꯏꯕ ꯅꯠꯇꯦ ꯑ ꯑꯩꯈꯣꯏꯁ ꯑꯆꯧꯕꯁꯤꯡꯅꯤꯉ ꯀꯥꯟꯗꯗꯤ ꯑꯩꯈꯣꯏ ꯁꯅꯥ ꯁꯟ ꯁꯟ ꯁꯟ ꯀꯨꯟ ꯀꯨꯟꯊ꯭ꯔꯥꯒꯤ ꯁꯥꯡ ꯉꯝꯄꯣꯗꯦ ꯍꯥ
ꯃꯥꯅꯦ ꯃꯦꯆꯤꯟꯅ ꯆꯞꯈꯥꯏꯕꯗꯣ ꯑꯣꯏꯅ ꯑꯗꯨꯝ ꯇꯧꯔꯛꯀꯗꯣꯏꯅꯤ
ꯇꯧꯔꯛꯀꯅꯤ ꯍꯥꯏꯔꯤꯕ ꯑꯩꯈꯣꯏꯃꯛꯁꯨ ꯑꯗꯨꯝ ꯀꯔꯤꯒꯨꯝꯕ ꯀꯥꯟꯗ ꯑꯆꯧꯕ ꯆꯤꯅꯤꯡꯉꯛꯄꯗ ꯇꯉꯥꯏ ꯐꯗ꯭ꯔꯗꯤ ꯁꯅꯥ ꯍꯥꯏꯗꯨꯅꯗꯤ ꯃꯤꯁꯨ ꯁꯅꯥꯅꯤ ꯂꯨꯄꯥꯅꯤ ꯍꯥꯏꯗꯣ ꯈꯪꯉꯤꯗꯅꯀꯣ ꯌꯥꯝꯅ ꯆꯤꯡꯊꯣꯛꯀꯦꯔꯥ ꯂꯥꯏꯋꯦ
ꯑꯗꯨ ꯌꯥꯝꯅ ꯀꯩꯅꯣ ꯇꯧꯗ ꯑꯣꯏꯔꯒꯅ ꯀꯩꯅꯣ ꯇꯧꯔ ꯂꯣꯏꯔꯦ ꯏꯁꯥꯒꯤ ꯑꯌꯨ ꯅꯨꯡꯗꯥꯡ ꯁꯤꯒꯗꯕ ꯄꯣꯠꯇꯨꯅ ꯍꯥꯏꯗꯤ ꯈꯔ ꯀꯟꯅ ꯈꯨꯠꯅ ꯁꯥꯔꯦꯗꯅ ꯈꯔ ꯈꯔ ꯀꯩꯅꯣ ꯊꯥꯗꯔꯒ ꯑꯗꯨꯒ ꯅꯣꯡ ꯐꯥꯗꯣꯛ ꯅꯣꯡ ꯐꯥꯗꯣꯛ ꯁꯤꯒꯗꯕꯗꯣ
ꯅꫭꯡ ꯅꫭꯡ ꯍꯣꯡꯕ ꯃꯇꯝ ꯀꯩꯅꯣ ꯇꯧꯔꯒꯗꯤ ꯑꯗꯨꯝꯕ ꯑꯗꯨ ꯑꯗꯨꯝ ꯌꯥꯝ ꯗ
ꯍꯣꯏ ꯅꯣꯡꯃꯥꯗꯣꯛ ꯅꯣꯡꯐꯥꯗꯧ ꯁꯤꯒꯗꯕꯗꯣ
ꯎꯝ ꯅꯣꯡ ꯐꯥꯗꯣꯛꯅ ꯄꯣꯠꯇꯣꯛ ꯁꯤꯕꯩ ꯃꯇꯝꯗꯗꯤ ꯗꯤ ꯑꯗꯨ ꯑꯗꯨꯝ ꯁꯤꯖꯤꯟꯅꯕ ꯌꯥꯏꯗ ꯗꯦꯂꯤꯚꯔ ꯑꯣꯏꯅꯗꯤ ꯌꯥꯔꯣꯏꯕ ꯗꯦꯂꯤꯚ ꯁꯤꯖꯤꯟꯅꯔꯄ ꯃꯇꯝꯗꯗꯤ ꯁꯅꯥ ꯁꯟ ꯑꯃꯅ ꯍꯦꯛꯇ ꯂꯤꯛꯄ ꯂꯦꯡꯉꯒ ꯁꯥꯔ ꯆꯤꯟꯕꯗꯨꯗꯤ
ꯍꯣꯏ ꯄꯥꯔꯤ ꯃꯊꯛꯇꯨꯗ ꯇꯃꯛ ꯍꯦꯟ ꯄꯥꯁꯟꯈꯤꯗꯅ
ꯑꯁ ꯃꯅꯗꯤ ꯄꯦꯛ ꯄꯦꯛꯀ ꯇꯦꯛꯈꯤꯗꯧ ꯃꯥꯜꯂꯦ ꯍꯥꯏꯕ
ꯍꯣꯏ
ꯑꯗꯨ ꯑꯗꯨꯝ ꯌꯥꯝꯕ ꯁꯅꯥꯁꯤꯡꯗ ꯃꯣꯏꯗꯤ ꯀꯗꯥꯏꯗꯒꯤ ꯂꯧꯕꯅꯣ ꯈꯪꯗꯦ ꯌꯥꯝꯃꯤꯅꯤ ꯃꯣꯏꯗꯤ ꯗꯨꯀꯥꯟꯗ ꯑꯩꯗꯤ ꯁꯅꯥꯒꯗꯤ ꯃꯥꯟ ꯃꯥꯜꯂꯛꯇ꯭ꯔꯕꯅꯦꯕ ꯎꯣꯔꯤꯒꯤ ꯑꯣꯏꯔꯣꯝꯗꯧ ꯃꯥꯟꯊꯂ
ꯑꯩꯈꯣꯏ ꯃꯅꯤꯄꯨꯔꯒꯤꯁꯨ ꯑꯅꯤ ꯂꯩꯕꯗꯣ ꯍꯅꯥꯒꯤ ꯀꯔꯥ ꯍꯥꯏꯕ꯭ꯔꯥ ꯀꯩ ꯍꯥꯏꯕ
ꯎꯝ ꯑꯥ ꯂꯩꯌꯦ ꯂꯩꯌꯦ ꯂꯩꯌꯦ ꯑꯗꯨ ꯂꯩꯌꯦ ꯑꯥ
ꯑꯗꯣ ꯃꯣꯏ ꯁꯅꯥꯝ ꯃꯌꯥꯝꯗ ꯎꯐꯥꯏ ꯂꯧꯖꯅꯣ ꯏꯅ ꯍꯥꯏꯣ
ꯑꯗꯨ ꯅꯩꯖ ꯅꯣꯗ ꯍꯪꯒꯗꯦ
ꯃꯄꯥꯟꯗꯒꯤꯒ
ꯃꯄꯥꯟ ꯍꯥꯏꯁꯦ ꯏꯟꯗꯤꯌꯥꯒꯤ ꯐꯣꯔꯦꯟ ꯑꯁꯣꯝꯒꯤꯗꯤ ꯂꯧꯔꯝꯕ ꯌꯥꯝꯗꯧ ꯃꯥꯟꯗꯦ ꯑꯗꯨꯅꯤ ꯏꯟꯗꯤꯌꯥꯒꯤꯗꯤ ꯏꯗꯤꯌꯥ ꯏꯟꯗꯤꯌꯥꯒꯤ ꯁꯅꯥꯅ ꯇꯣꯉꯥꯟꯅ ꯏꯟꯗꯤꯌꯥꯒꯤ ꯄꯣꯠꯊꯣꯛꯅ ꯇꯧꯖꯔꯗꯣꯏꯅꯦꯕ ꯃꯔꯝꯗꯤ ꯃꯤ ꯑꯁꯣꯝꯗꯒꯤꯩ ꯁꯅꯥ ꯂꯥꯛꯄ ꯄꯨꯜꯂꯛꯄ ꯑꯞꯀꯤ ꯁꯅꯥ ꯃꯌꯥꯝꯗꯨꯣ ꯏꯟꯗꯤꯌꯥ ꯄꯨꯁꯤꯜꯂꯛꯄ ꯌꯥꯗꯦꯕ
ꯎꯝ
ꯃꯥꯥꯏ ꯃꯥꯥꯏꯒꯤ ꯀꯟꯇ꯭ꯔꯤ ꯀꯟꯇ꯭ꯔꯤꯗꯨꯗ ꯊꯣꯛꯆꯔꯤꯕ ꯄ꯭ꯔꯗꯛꯇꯣ ꯑꯗꯨꯅ ꯑꯗꯨꯝ ꯌꯨꯁ ꯇꯧꯅꯖꯕ ꯅꯪ ꯑꯦ ꯅ ꯑꯗꯨ ꯌꯥꯔꯗꯤ ꯅꯪ ꯅꯦꯄꯥꯜ ꯁꯥꯅꯥ ꯅꯦꯄꯥꯜ ꯁꯅꯥꯅ ꯍꯥꯏꯅꯩꯗꯣ
ꯑꯣ ꯆꯨꯝꯃꯤꯅꯦ ꯈꫭꯏꯅ ꯍꯦꯛ ꯁꯤꯕꯗꯣ ꯅꯦꯄꯥꯥꯟꯒꯤ
ꯑꯥ ꯅꯦꯄꯥꯜ ꯁꯅꯥꯅ ꯁꯥꯏꯅꯦ ꯍꯥꯏꯕꯗꯣ ꯑ ꯅꯦꯄꯥꯜ ꯄꯩꯁꯥ ꯍꯥꯏꯕ꯭ꯔꯥ ꯅꯅꯤꯄꯥꯜ ꯁꯅꯥꯌꯦ ꯅꯦꯄꯥꯜ ꯄꯩꯁꯥꯅ ꯁꯥꯔꯒꯅ ꯑꯩꯈꯣꯏ ꯄꯩꯁꯥꯅ ꯈꯨꯗꯣꯞꯅ ꯁꯥꯟꯅꯗ꯭ꯔꯣꯁꯤꯗ ꯑꯗꯨꯅꯤꯗ
ꯑꯣ ꯑꯗꯣ ꯑꯩꯈꯣꯏꯒꯤ ꯑꯩꯈꯣꯏꯒꯤ ꯄꯩꯁꯥꯗꯨꯗ ꯍꯥꯗꯤ ꯑꯩꯈꯣꯏꯒꯤ ꯄꯩꯁꯥꯁꯤꯗꯤ ꯑꯗꯨꯝꯕ ꯑꯣꯏꯕ ꯑꫭꯗꯕꯖꯥꯔꯕ ꯅꯦꯄꯥꯜ ꯄꯩꯁꯥꯗꯨꯗꯤ ꯑꯩꯈꯣꯏꯗ ꯁꯤꯗ ꯈꯨꯗꯣꯛꯄꯀ ꯁꯥꯅꯩꯗꯅ
ꯑꯩꯈꯣꯏ ꯅꯦꯄꯥꯜ ꯄꯩꯁꯥꯒꯤ ꯃꯣꯏꯒꯤ ꯚꯦꯂꯨꯗꯣ ꯃꯥꯏꯖꯨ ꯅꯦꯄꯥꯜ ꯄꯩꯁꯥꯗꯨꯒꯤ ꯚꯦꯂꯨ ꯂꯦꯞꯆꯔꯤꯕ ꯄꯣꯠꯇꯣ ꯈꯪꯗꯦ ꯀ꯭ꯋꯥꯂꯤꯇꯤ ꯈꯔ ꯂꯩꯕ ꯄꯣꯠ ꯑꯣꯏꯅ ꯑꯣꯏꯔꯒꯁꯨ ꯈꯨꯗꯣꯞ ꯑꯣꯏꯅꯒ ꯁꯥꯕꯗ ꯐꯖꯕ ꯄꯣꯠ ꯑꫭꯏꯕꯅꯤꯅ ꯑꯩꯈꯣꯏꯅ ꯂꯧꯁꯟꯕꯩ ꯋꯥꯅꯤꯗꯅ ꯈꯨꯗꯞ ꯁꯥꯗꯣꯛꯄ ꯌꯥꯏ ꯀꯥꯏꯅ ꯑꯗ ꯑꯩꯈꯣꯏ ꯏꯟꯗꯤꯌꯥꯒꯤ ꯆꯥꯟꯗꯤ ꯀꯩꯀꯥꯁꯨ ꯑꯈꫭꯏ ꯏꯟꯗꯤꯌꯥꯏꯁꯨ ꯆꯥꯟꯗꯤ ꯀꯥꯏꯅ ꯂꯩꯔꯤꯗꯅ ꯑꯗꯨꯗꯨꯅ ꯃꯣꯏꯗ
ꯊꯥꯏꯅꯩ ꯄꯩꯁꯥꯗꯨꯗꯤ ꯁꯤꯖꯤꯟꯅꯕ ꯌꯥꯏ
ꯑꯥ
ꯊꯥꯏꯅ ꯄꯩꯁꯥꯗꯤ ꯆꯥꯟꯗꯤ ꯂꯩꯇ꯭ꯔꯣ
ꯏꯍ
ꯍꯧꯖꯤꯛꯀꯥꯟꯒꯤꯗꯤ ꯁꯇꯤꯜ ꯑꯣꯏ ꯀꯩ ꯑꯣꯏ ꯀꯩ ꯍꯧꯖꯤꯛꯀꯥꯟꯒꯤ ꯌꯣꯠꯂꯣ ꯀꯩꯅꯣ ꯈꯪꯗꯦ ꯍꯧꯖꯤꯛꯀꯤꯁꯤꯅ
ꯈꯪꯗꯦꯕꯨ ꯑꯩꯗꯤ ꯁꯨꯝꯕꯩ ꯃꯇꯥꯡꯗꯤ ꯌꯥꯝ ꯀꯟꯅꯗꯤ ꯈꯪꯗꯦ ꯈꫭꯏꯑꯕꯨ
ꯇꯧꯗ꯭ꯔꯣ ꯊꯥꯏꯅꯒꯤ ꯑꯩꯈꯣꯏꯅ ꯑꯃ ꯃꯉꯥ ꯆ ꯄꯤ ꯃꯉꯥ ꯆꯄꯤ ꯅꯠꯇꯦ ꯄꯩꯁꯥ ꯃꯉꯥ ꯍꯥꯏꯕ꯭ꯔꯥ
ꯎꯝ
ꯑꯗꯨꯝꯕꯗꯣ ꯏꯌꯥꯡ ꯌꯥꯡꯉꯒ ꯀꯩꯅꯣꯒꯤ ꯇꯥꯏꯞ ꯇꯧꯗ꯭ꯔꯅꯦ ꯨꯂꯨꯄꯥꯒꯤ ꯇꯥꯏꯞꯇ
ꯎꯝ
ꯑꯗꯣ ꯍꯧꯖꯤꯛꯀꯤꯒꯤꯁꯤꯅ ꯑ ꯄꯨ ꯒꯨꯡ ꯀꯩ ꯍꯥꯏꯅꯤ ꯄꯨꯡ ꯆꯣꯠꯆꯥꯕꯤꯗ ꯅꯞꯄꯦ ꯍꯥꯏꯕ
ꯑꯥ ꯌꫭꯠꯆꯥꯕꯤꯗ ꯅꯞꯄꯦ ꯑꯗꯣ ꯐꯅꯥ ꯍꯥꯏꯖ ꯋꯥꯅꯤ ꯁꯅꯥꯁꯦ ꯀ ꯃꯥꯥꯏꯒꯤ ꯚꯦꯂꯨꯗ ꯂꯣꯏ ꯂꯦꯞꯄꯦ ꯁꯦꯟꯁꯦꯀꯣ ꯁꯅꯥꯁꯦ ꯌꯥꯝꯅ ꯑꯗꯨꯝ ꯄꯨꯨꯡꯁꯤꯜꯂꯤꯉꯩ ꯃꯥꯗꯤ ꯆꯍꯤ ꯌꯥꯝꯃ ꯌꯥꯝꯃꯒ ꯃꯥꯒꯤ ꯚꯦꯂꯨꯁꯦ ꯋꯥꯡꯈꯠꯂꯛꯄꯅꯤꯅ ꯄꯣꯠꯇꯣ ꯀꯩꯅꯣ ꯇꯧꯋꯦꯕ ꯂꯦꯞꯁꯟꯕꯗ ꯀꯩꯁꯨ ꯑꯀꯥꯏꯕ ꯂꯩꯇꯦꯕ ꯑꯩꯅ ꯊꯥꯏꯅ ꯑꯩꯅ ꯇꯨ ꯊꯥꯎꯖꯟ ꯑꯩꯠꯇꯤꯟꯗ ꯑꯗꯨꯋꯥꯏꯗ ꯑꯩꯁꯦ ꯁꯅꯥꯁꯦ ꯁꯟꯗ ꯂꯤꯁꯤꯡ ꯃꯥꯄꯟ ꯆꯥꯝꯉꯥ ꯇꯔꯥꯒ ꯌꯧꯄꯠꯇꯦꯗ ꯀꯥꯏꯗꯩ ꯋꯥꯅꯣ ꯑꯗꯨꯋꯥꯏꯗ ꯂꯦꯞꯈꯤꯕꯅꯤ ꯁꯟ ꯑꯃꯗ ꯑꯗ ꯑꯩ ꯍꯧꯖꯤꯛꯁꯦ ꯁꯅꯥꯁꯦ ꯑꯩꯅ ꯀꯥꯏꯊꯣꯛꯀꯦ ꯍꯥꯏꯕ ꯀꯥꯟꯗ ꯍꯪꯉꯦꯕ ꯑꯍꯟꯕ ꯁꯥꯕ ꯃꯇꯝꯗ ꯂꯤꯁꯤꯡ ꯅꯤꯐꯨꯇꯔꯦꯠ ꯌꯧꯔꯦ ꯇꯨ ꯊꯥꯎꯖꯟ ꯑꯠꯇꯤꯟꯗ ꯂꯦꯞꯄ ꯁꯅꯥꯁꯦ ꯑꯩꯠꯇꯤꯟ ꯅꯥꯏꯟꯇꯤꯟ ꯇ꯭ꯋꯦꯟꯇꯤ ꯇ꯭ꯋꯦꯟꯇꯤꯋꯥꯟ, ꯇ꯭ꯋꯦꯟꯇꯤꯇꯨ, ꯇ꯭ꯋꯦꯟꯇꯤꯊ꯭ꯔꯤ, ꯇ꯭ꯋꯦꯟꯇꯤꯐꫭꯔ, ꯇ꯭ꯋꯦꯟꯇꯤꯐꯥꯏꯚ, ꯍꯧꯖꯤꯛ ꯇ꯭‌ꯋꯦꯟꯇꯤꯁꯤꯛꯁ ꯅꯤꯀꫭ ꯇ꯭ꯋꯦꯟꯇꯤꯁꯤꯛꯁꯅꯦꯕ ꯑꯗꯨ ꯑꯣꯏ ꯇꯥꯥꯔꯒꯗꯤ ꯆꯍꯤ ꯅꯤꯄꯥꯟ ꯍꯥꯏꯔꯣꯕꯀꯣ ꯑꯩ ꯆꯍꯤ ꯅꯤꯄꯥꯟꯒꯤ ꯃꯃꯥꯡꯗ ꯂꯦꯞꯄ ꯁꯅꯥꯅꯦꯕ ꯃꯇꯝꯗꯨꯗ ꯂꯤꯁꯤꯡ ꯃꯥꯄꯟ ꯄꯤꯔꯤꯅꯦꯕ ꯀꯣ ꯃꯥꯄꯟ ꯄꯤꯔꯤꯁꯦ ꯍꯧꯖꯤꯛ ꯂꯨꯄꯥ ꯂꯤꯁꯤꯡ ꯅꯤꯐꯨꯇꯔꯦꯠ ꯌꯧꯔꯤꯅꯦꯕ ꯆꯍꯤ ꯅꯤꯄꯟꯁꯤꯗ ꯆꯍꯤ ꯅꯤꯄꯥꯟꯁꯤꯗ ꯅꯤꯐꯨꯇꯔꯦꯠ ꯌꯧꯔꯤꯅꯤ ꯑꯗꯨꯗꯤ ꯃꯥꯒꯤ ꯔꯦꯠꯁꯦ ꯀꯌꯥꯝ ꯊꯤ ꯋꯥꯡꯈꯠꯀꯦ ꯌꯦꯡꯉꯣꯕ ꯑꯩ ꯍꯧꯖꯤꯛ ꯑꯩꯅ ꯀꯥꯏꯊꯣꯛꯄꯗ ꯑꯩ ꯍꯪꯉꯦꯕ ꯑꯩꯅ ꯁꯅꯥ ꯑ ꯀꯥꯏꯊꯣꯛꯄꯗ ꯑꯩꯅ ꯀꯌꯥ ꯁꯥꯒꯗꯒꯦ ꯈꯣꯠꯀꯗꯒꯦꯅ ꯍꯪꯕ ꯀꯥꯟꯗ ꯑ ꯑꯍꯟꯕꯕꯨꯗꯤ ꯃꯣꯏꯒꯤ ꯁꯅꯥꯒꯤ ꯀꯩꯅꯣꯝꯅ ꯑꯍꯟꯕꯁꯤꯅ ꯀꯥꯏꯔꯒꯗꯤ ꯈꯔ ꯈꯔ ꯂꯦꯞꯈꯤꯕ ꯃꯃꯜꯗꯒꯤ ꯐꯅꯌꯥꯝ ꯇꯥꯏꯌꯦꯕ ꯂꯤꯁꯤꯡ ꯇꯔꯥ ꯃ ꯌꯥꯃꯨꯛꯀꯤ ꯆꯥꯡ ꯇꯥꯏꯌꯦꯕ ꯑꯍꯟꯕꯁꯤꯗ ꯑꯁ ꯑꯗꯨꯗꯤ ꯑꯩꯈꯣꯏꯅ ꯂꯦꯞꯄꯒꯅ ꯍꯦꯜꯂꯦ ꯀꯥꯏꯔꯒꯅ ꯑꯗꯨꯝ ꯇꯥꯔꯦꯀꯣ ꯑꯗꯨ ꯇꯥꯔꯒꯁꯨ ꯀꯥꯏꯕꯗ ꯇꯥꯔꯒꯁꯨ ꯑꯩꯅ ꯅꯍꯥꯟꯋꯥꯏ ꯂꯦꯞꯈꯤꯕ ꯚꯦꯂꯨꯗꯨꯗꯒꯤꯗꯤ ꯇꯥꯕ ꯅꯠꯇ꯭ꯔꯤꯕ ꯂꯤꯁꯤꯡ ꯃꯥꯄꯟꯗ ꯂꯦꯞꯈꯤꯕ ꯚꯦꯂꯨꯗꯨꯗ ꯇꯥꯕ ꯅꯠꯇꯕꯅꯤꯅ ꯀ ꯀꯥꯏꯊꯣꯛꯄ ꯃꯇꯝꯗ ꯑꯩ ꯑꯣꯏꯖꯩꯌꯦꯕ ꯈꯪꯉꯕ ꯑꯗꯨꯅ ꯁꯅꯥ ꯂꯦꯞꯁꯟꯕꯗꯨꯗꯤ ꯃꯥꯡꯖꯕ ꯀꯩꯝ ꯂꯩꯇꯦ ꯍꯥꯏꯕ
ꯑꯗꯣ ꯍꯧꯖꯤꯛꯀꯥꯟ ꯁꯅꯥ ꯂꯦꯞꯀꯅꯨ ꯀꯥꯏꯅ ꯍꯥꯏꯗꯨꯣ ꯀꯩꯅꯣ
ꯃꯣꯏ ꯈꯔ ꯍꯣꯡꯊꯔꯛꯄꯒꯤ ꯄꯣꯠꯁꯨ ꯂꯩꯔꯝꯒꯅꯤ ꯑꯗꯨꯅꯅꯦ ꯁꯅꯥꯒꯤ ꯚꯦꯂꯨꯁꯦ ꯈꯪꯗꯦ ꯑꯃꯨꯛꯁꯨ ꯍꯟꯊꯩ ꯍꯥꯏ ꯑꯃꯨꯛꯁꯨ ꯃꯥꯏ ꯁꯤꯖꯤꯟꯅꯕ ꯀꯥꯟꯅꯕꯒꯤ ꯃꯇꯨꯡ ꯃꯇꯨꯡꯏꯟꯅ ꯑꯗꯨꯝ ꯂꯩꯔꯝꯒꯅꯤ ꯑꯩꯈꯣꯏꯅ ꯑꯗꯨꯒꯤ ꯃꯔꯝꯗ ꯌꯥꯝ ꯀꯟꯅ ꯈꯪꯗꯦ ꯅꯥꯄꯨꯁꯦ ꯀꯟꯅ ꯐꯣꯟ ꯇꯧꯔ ꯂꯩꯔꯤꯅꯦꯍꯦ ꯑꯩꯁꯦ ꯑꯝꯇ ꯄꯥꯏꯕꯤꯗꯗꯤ ꯃꯥꯁꯦ ꯀꯩꯅꯣꯝ ꯈꯜꯂꯅꯤꯑꯦ ꯑꯣ ꯍꯣꯏ ꯍꯣꯏ ꯑꯩ ꯊꯝꯃ ꯀꯣꯟꯅ ꯇꯧꯔꯛꯑꯒꯦ ꯀꯣ